ꯑ ꯇꯥ
ꯍꯣꯏ ꯇꯥꯏ ꯇꯥꯏ
ꯑꯣ ꯄꯩꯁꯥ ꯄꯩꯁꯥꯒꯤ ꯑꯣꯏꯅ ꯉꯁꯥꯏꯒꯤ ꯑ ꯑꯩꯈꯣꯏꯒꯤꯅ ꯄꯩꯁꯥ ꯆꯪꯗꯕ ꯀꯩꯅꯥ ꯀꯠꯄ ꯍꯥꯏꯗꯕꯅꯦꯕꯀꯣ
ꯑꯣ
ꯑ ꯀꯩꯅꯤ ꯑꯩꯈꯣꯏꯒꯤ ꯂꯩ ꯑꯃ ꯂꯩ ꯄꯔꯦꯡ ꯑꯃꯃ ꯍꯨꯛꯅꯔꯒ ꯉꯁꯝꯕꯣ ꯑꯗꯨꯃꯥꯏꯅ ꯇꯧꯕꯗꯤ ꯂꯩꯌꯦ ꯑꯗꯣ ꯑꯗꯨꯁꯨ ꯗꯨꯝ ꯂꯥꯡꯕ ꯈꯣꯠꯄ ꯇꯧꯕꯒꯤ ꯄꯩꯁꯥ ꯂꯨꯄꯥ ꯂꯤꯁꯤꯡ ꯃꯉꯥ ꯇꯔꯥꯗꯤ ꯑꯗꯨꯝ ꯆꯪꯕ ꯆꯪꯒꯦ ꯆꯪꯉꯝꯕꯗꯣ
ꯑꯗꯣ ꯅꯣꯏꯒꯤ ꯀꯩꯅꯥ ꯅꯣꯏꯒꯤ ꯀꯩꯅꯥ ꯀꯠꯄ ꯍꯥꯏꯕꯗꯨꯗꯤ ꯐꯖꯕꯒꯤ ꯐꯖꯕꯗꯤ ꯅꯠꯇꯦꯀꯣ ꯍꯥꯏꯕꯗꯤ ꯅꯣꯏꯒꯤ ꯆꯠꯅꯕꯤ ꯄꯤꯗ ꯍꯥꯏꯔꯗꯤ ꯑꯐꯕ ꯅꯠꯇꯦ ꯍꯥꯏꯁꯤꯔꯥ
ꯍꯣꯏ ꯍꯣꯏ ꯐꯖꯕ ꯑꯐꯥꯎꯕ ꯑꯗꯨꯃꯥꯏꯅꯗꯤ ꯍꯥꯏꯗꯤ ꯑꯗꯣ ꯎꯄꯥꯏ ꯂꯩꯇ ꯇꯥꯔꯗꯤ ꯑꯗꯨꯃꯥꯏꯅ ꯇꯧꯕꯁꯨ ꯌꯥꯎꯋ ꯌꯥꯎꯔꯛꯇꯕꯗꯤ ꯅꯠꯇꯦꯕ ꯑꯉꯥꯡꯅ ꯑꯃ ꯅꯨꯄꯥ ꯑꯃꯁꯨ ꯇꯧꯈꯤꯕꯅꯦꯕ ꯑꯗꯨꯃꯥꯏ ꯀ ꯑꯗꯣ ꯅꯣꯏꯒꯤꯗꯤ ꯑꯃꯨꯛ ꯄꯩꯁꯥ ꯆꯪꯗꯦ ꯑꯁꯨꯛ ꯂꯨꯄꯥ ꯆꯪꯅꯕꯤꯗꯄꯥ ꯀꯌꯥꯃꯨꯛ ꯆꯪꯒꯦ
ꯑ ꯑꯩꯈꯣꯏꯗꯤ ꯁꯝꯅ ꯍꯥꯏꯕꯗ ꯁꯨꯡꯆꯪ ꯆꯪꯗꯕꯁꯨ ꯌꯥꯎꯋꯦꯗ ꯂꯨꯄꯥ ꯂꯤꯁꯤꯡ ꯑꯃ ꯑꯅꯤ ꯇꯥꯗꯕꯁꯨ ꯌꯥꯎꯋꯦꯗ ꯍꯥꯏꯕꯗꯤꯀꯣ ꯑꯩꯈꯣꯏꯗꯤ ꯁꯦꯡꯅ ꯍꯥꯏꯔꯗꯤ ꯑꯁꯤꯁꯦ ꯑꯩꯈꯣꯏꯒꯤ ꯆꯠꯅꯕꯤ ꯑꯩꯈꯣꯏꯒꯤ ꯊꯥꯖꯕꯤꯗ ꯍꯥꯏꯔꯗꯤ ꯍꯣꯏ ꯏꯄꯥ ꯏꯄꯨꯒꯤꯠ ꯆꯠꯅꯕꯤꯗ ꯍꯥꯏ ꯍꯥꯏꯔꯛꯑꯒꯗꯤ ꯑꯗꯨꯝ ꯁꯥ ꯉꯥ ꯍꯥꯠꯂꯒ ꯑꯍꯜ ꯂꯃꯟ ꯀꯧꯔꯒ ꯑꯍꯜ ꯂꯃꯟꯒꯤ ꯕꯣꯔ ꯂꯧꯔꯒ ꯍꯥꯏꯕ ꯑꯃꯗꯨꯗꯤ ꯑꯗꯨꯝ ꯑꯃꯗꯤ ꯂꯩꯖꯔꯦꯅꯀꯣ ꯑꯗꯨꯕꯨ
ꯎꯝ
ꯅꯨꯄꯤ ꯑꯣꯏꯔꯦ ꯅꯨꯄꯥ ꯑꯣꯏꯔꯦ ꯏꯕꯥꯅꯤꯗꯤ ꯑꯗꯨꯝ ꯏꯁꯣꯔꯅ ꯁꯥꯈꯤ ꯑꯣꯏꯔꯒ ꯑꯗꯨꯝ ꯑꯣꯏꯖꯔꯒꯦ ꯒꯤ ꯍꯥꯏꯕꯁꯨ ꯑꯗꯨꯝ ꯌꯥꯎꯋꯦꯕꯀꯣ ꯑꯗꯨ ꯑꯣꯏꯔꯒ ꯑꯗꯨꯝ ꯆꯔꯁꯇ ꯂꯥꯛꯑꯒ ꯐꯥꯗꯔ ꯈꯣꯏꯅ ꯑꯗꯨꯝ ꯕ꯭ꯂꯦꯁꯤꯡ ꯄꯤꯕꯤꯔꯒ ꯃꯕꯥꯅꯤꯒꯤ ꯉꯝꯖꯕꯤꯗ ꯑꯗꯨꯝ ꯇꯧꯕꯗꯣ ꯑꯗꯨꯅꯤꯗ ꯑꯗꯨꯗ ꯈꯨꯠ ꯊꯤꯡꯖꯤꯟꯕ ꯈꯣꯆꯤꯟꯕꯗꯨꯗꯤ ꯀꯌꯥ ꯇꯧꯗ꯭ꯔꯦꯀꯣ ꯍꯥꯏꯕꯗꯤ ꯃꯁꯥ ꯃꯁꯥꯅ ꯌꯥꯅꯔꯕꯅꯤꯅ ꯑꯉꯥꯡ ꯑꯣꯏꯔꯗꯤ ꯇꯧꯍꯟꯗꯦꯀꯣ ꯑꯍꯟ ꯑꯣꯏꯕ ꯑꯗꯨꯒ ꯌꯦꯛ ꯊꯣꯛꯅꯗꯕꯒꯨꯝꯕ ꯍꯥꯏꯁꯤꯔꯥ ꯑꯗꯨꯝꯕꯁꯨ ꯌꯦꯡꯉꯦꯕ ꯑꯩꯈꯣꯏꯒꯤ ꯆꯔꯆ ꯑꯩꯈꯣꯏꯒꯤ ꯊꯥꯖꯕꯅꯁꯨ ꯍꯥꯏꯖꯔꯀꯣ ꯌꯦꯛ ꯊꯣꯛꯄ ꯈꯣꯠꯄꯁꯨ ꯑꯗꯨꯝ ꯌꯦꯡꯉꯦꯕ ꯑꯗꯨꯒꯤ ꯑꯃ ꯑꯅꯤꯗꯣ ꯑꯗꯨꯝ ꯀꯩꯝ ꯇꯧꯗ꯭ꯔꯗꯤ ꯑꯗꯨꯝ ꯌꯥꯏꯗ ꯍꯧꯖꯤꯛ ꯑꯩꯅ ꯈꯪꯕꯗꯗꯤ ꯄꯩꯁꯥ ꯆꯪꯉꯒ ꯍꯣꯡꯕꯁꯦ ꯇꯧꯅꯗ꯭ꯔꯦꯗ ꯃꯣꯏꯗꯤ
ꯎꯝ
ꯑꯩꯅ ꯈꯪꯕꯗ
ꯍꯧꯖꯤꯛ ꯎꯝ ꯑꯩꯈꯣꯏꯒꯤꯗ ꯑꯃꯨꯛ ꯅꯨꯃꯤꯠꯇꯣ ꯅꯣꯏꯒꯤ ꯅꯣꯡꯃꯗ ꯑꯗꯨꯝ ꯂꯣꯏꯁꯤꯟꯕ꯭ꯔꯥ ꯀꯃꯥꯏꯅ ꯇꯧꯒꯦ ꯉꯁꯤ ꯂꯨꯍꯣꯡꯅꯤ ꯍꯥꯏꯔꯒ ꯉꯁꯤ ꯑꯗꯨꯝ
ꯎꯝ ꯁ
ꯑꯇꯣꯞꯄ ꯃꯌꯥꯝ ꯄꯨꯟꯕ ꯈꯣꯠꯄ ꯋꯥꯠꯂꯤꯀꯥꯟꯗ ꯇꯧꯕ ꯈꯣꯠꯄ ꯑꯗꯨꯝꯕꯒꯤ ꯀꯔꯤꯝ ꯂꯩꯇꯦ
ꯑꯩꯈꯣꯏꯁꯦ ꯁꯝꯅ ꯍꯥꯏꯔꯕꯗ ꯅꯣꯏꯒꯤ ꯅꯣꯏꯒꯤ ꯆꯠꯅꯕꯤꯗ ꯍꯩꯖꯤꯡꯄꯣꯠ ꯍꯥꯏꯕ ꯂꯩꯌꯦꯀꯣ ꯅꯨꯄꯤꯒꯤ ꯃꯌꯨꯝꯗ ꯇꯧꯕꯗꯣ
ꯑꯥ
ꯑꯗ ꯑꯗꯨ ꯇꯧꯗꯅ ꯑꯩꯈꯣꯏꯒꯤꯁꯨ ꯑꯩꯈꯣꯏꯒꯤ ꯅꯨꯄꯤꯒꯤ ꯃꯌꯨꯝꯗ ꯃꯥꯒꯤ ꯕ꯭ꯔꯥꯏꯗꯜ ꯁꯋꯔꯁꯀꯨꯝꯕ ꯁꯦꯟ ꯑꯣꯐ ꯀꯨꯝꯕ ꯍꯥꯏꯔꯒ ꯀꯣ ꯍꯥꯏꯕꯗꯤ ꯑꯩꯈꯣꯏꯒꯤ ꯂꯣꯟꯗꯕꯨ ꯑ꯭ꯔꯦꯝ ꯇꯧꯔ ꯑꯗꯣ ꯅꯨꯃꯤꯠꯁꯤꯗ ꯑꯗꯨꯝ ꯅꯨꯄꯤꯒꯤ ꯃꯔꯨꯞꯁꯤꯡ ꯂꯥꯛꯑꯒ ꯃꯥꯒꯤ ꯇꯧꯔꯒ ꯑꯗꯨꯗ ꯄ꯭ꯔꯊꯅꯥ ꯇꯧꯔꯒ ꯅꯨꯄꯤꯒꯤ ꯁꯥꯒꯩꯒꯤ ꯑꯍꯟ ꯃꯌꯥꯝ ꯈꯨꯟꯒꯤ ꯑꯍꯟ ꯃꯌꯥꯝ ꯑꯗꯨꯗꯤ ꯌꯥꯎꯗꯕ ꯌꯥꯗꯦ ꯌꯥꯎꯔꯒ ꯌꯥꯎꯔꯒ ꯅꯨꯄꯤꯗ ꯕꯣꯠ ꯄꯤꯕꯤꯕꯀꯣ ꯅꯪ ꯅꯨꯡꯉꯥꯏꯅ ꯄꯥꯜꯂꯣ ꯍꯥꯏꯅ ꯑꯗꯨꯝ ꯇꯧꯋꯦ ꯑꯗꯨꯒ ꯅꯦꯛꯁ ꯗꯦ ꯍꯣꯡꯕꯁꯨ ꯌꯥꯎꯋꯦꯅ ꯅꯠꯇ꯭ꯔꯒ ꯑꯗꯨꯝ ꯋꯥꯔꯗꯤ ꯅꯨꯃꯤꯠ ꯑꯃ ꯄꯣꯊꯥꯔꯒ ꯃꯁꯦꯟꯒꯨꯝꯕꯗ ꯑꯗꯨꯝ ꯍꯣꯡꯅꯕ ꯑꯗꯨꯃꯥꯏꯅ ꯇꯧꯕ ꯄꯨꯡ ꯑꯍꯨꯝ ꯃꯔꯤꯒꯨꯝꯕ ꯈꯇꯪꯗꯩꯗ ꯍꯥꯏꯕꯗꯤ ꯆꯪꯕ ꯑꯗꯣ ꯑꯗꯨ ꯅꯨꯃꯤꯠ ꯑꯃ ꯎꯝ ꯀꯨꯏꯕ ꯅꯠꯇꯦꯅ
ꯎꯝ ꯑꯩ ꯀꯩꯅꯣꯥꯦꯦ ꯃꯥꯏꯖꯤꯡꯗ ꯆꯠꯄ꯭ꯔꯥ ꯅꯠꯇ꯭ꯔꯒꯅ ꯀꯩꯅꯣꯗ ꯆꯠꯄ꯭ꯔꯥ
ꯎꯝ ꯅꯣꯡꯃꯥꯏꯖꯤꯡ ꯅꯣꯡꯃꯥꯏꯖꯤꯡ
ꯑꯣ ꯊꯥꯡꯖꯗꯔꯥ ꯀꯩꯅꯣ ꯆꯞꯄ ꯑꯃꯁꯨ ꯂꯩ ꯑꯗꯨꯝ ꯇꯧꯗꯔꯥ
ꯎꯝ ꯊꯪꯖꯗ ꯆꯠꯄꯗꯣ ꯃꯣꯏ ꯁꯚꯦꯟ ꯗꯦꯖ ꯌꯦꯡꯀꯣ
ꯊꯥꯡꯖꯗ ꯆꯠꯄꯁꯨ ꯌꯥꯎꯕꯅꯦ
ꯁꯣꯛꯂꯛꯀꯗꯕꯒꯤꯗꯤ ꯅꯪꯒꯤꯗꯤ ꯀꯔꯝ ꯀꯥꯟꯗ ꯍꯣꯡꯗꯦꯅꯣ
ꯑꯩꯁꯦꯀꯣ ꯑꯩ ꯇꯝꯕ ꯁꯣꯏꯗ꯭ꯔꯤꯕꯅꯤꯅ ꯀꯣꯛ ꯊꯥꯜꯂꯗ꯭ꯔꯤꯗꯨꯗ
ꯑꯣ ꯀꯩꯅꯣꯗꯤꯗ ꯌꯥꯕꯣꯗꯤꯗ ꯌꯥꯕꯣ
ꯃꯤꯕꯨꯗꯤ ꯂꯩꯌꯦꯗ ꯃꯤꯕꯨꯗꯤ ꯂꯩꯔꯁꯨ ꯃꯤꯅ ꯃꯇꯤꯛ ꯃꯇꯤꯛ ꯆꯥꯔꯁꯨ ꯑꯩ ꯃꯇꯤꯛ ꯆꯥꯗꯕꯅꯤꯅ ꯉꯥꯏꯌꯨ ꯍꯥꯏꯔꯒ ꯉꯥꯏꯍꯜꯂꯤꯅꯦ
ꯎꯝ ꯉꯁꯥꯏꯒꯤ ꯀꯩꯅꯣꯝꯇ ꯍ ꯪꯖꯒꯦꯕ ꯃꯇꯤꯛ ꯆꯥꯕ ꯍꯥꯏꯁꯦ ꯉꯁꯥꯏꯒꯤ ꯄꯩꯁꯥ ꯊꯣꯛ ꯑꯘꯨ ꯑꯣꯏꯗꯣꯏꯔꯣ ꯑꯣꯏꯗꯣꯏꯔꯣꯕ
ꯃꯇꯤꯛ ꯆꯥꯕ ꯍꯥꯏꯁꯦ ꯑꯩ ꯑꯩꯒꯤ ꯑꯣꯏꯗꯣꯏꯔꯥ ꯅꯠꯇ꯭ꯔꯒ ꯑꯃꯒꯤ ꯑꯣꯏꯗꯣꯏꯔꯥ
ꯁꯤ ꯀꯩꯅꯣꯒꯤ ꯑꯩꯈꯣꯏ ꯃꯔꯨꯞꯁꯤ ꯀꯩꯅꯣꯒꯤꯅ
ꯑꯥ ꯑꯃꯨꯛꯀ ꯍꯥꯏꯔꯨꯅꯦ ꯐꯖꯅ ꯇꯥꯗꯦ
ꯃꯇꯤꯛ ꯆꯥꯕ ꯍꯥꯏꯕꯁꯦ ꯀꯃꯥꯏꯅ
ꯃꯇꯤꯛ ꯑꯩꯒꯤ ꯎꯝ
ꯑꯩꯒꯤ ꯑꯣꯏꯅꯗꯤꯀꯣ ꯃꯇꯤꯛ ꯆꯥꯕ ꯍꯥꯏꯕꯁꯦ ꯍꯣꯏ ꯁꯦꯟꯗ ꯌꯥꯝ ꯆꯣꯞꯄꯁꯨꯃꯛꯇꯤ ꯅꯠꯇꯕꯀꯣ ꯑꯗꯨꯕꯨ ꯃꯤ ꯃꯤꯅ ꯑꯗꯨꯝ ꯃꯥꯒꯤ ꯆꯥꯎꯔꯛꯄ ꯃꯑꯣꯡꯗꯣ ꯍꯥꯏꯇꯥꯔꯦ ꯑꯩꯗꯤ ꯑꯗꯨꯝ ꯈꯔ ꯋꯥꯅ ꯍꯧꯔꯛꯑꯦ ꯍꯥꯏꯕ ꯇꯥꯔꯦꯀꯣ ꯑꯗꯨ ꯑꯣꯏꯕꯅꯤꯅ ꯁꯦꯟ ꯑ ꯗꯣ ꯋꯥꯅ ꯑꯗꯨꯝ ꯍꯧꯔꯛꯄꯅꯤꯅ ꯁꯦꯟꯒꯤ ꯁꯦꯟꯅ ꯇꯧꯕ ꯉꯝꯕꯗꯨꯁꯨ ꯑꯗꯨꯝ ꯐꯖꯅ ꯈꯪꯈ꯭ꯔꯦꯗꯅꯀ ꯋꯥꯅ ꯍꯧꯔꯛꯄꯅꯤꯅ ꯅꯨꯡꯉꯥꯏꯕꯗꯕꯨ ꯑꯣꯏꯔꯣ ꯋꯥꯕꯗꯕꯨ ꯑꯣꯏꯔꯣ ꯑꯗꯨ ꯑꯣꯏꯕꯅꯤꯅ ꯑꯩꯅ ꯂꯩꯁꯥ ꯑꯣꯏꯔꯤꯉꯩ ꯋꯥꯕꯗꯨꯗꯤ ꯀꯩꯝ ꯀꯥꯏꯗꯦꯕꯀꯣ ꯍꯥꯏꯕꯗꯤ ꯑꯩꯒꯤ ꯏꯃꯥꯒꯤ ꯃꯅꯥꯛꯇ ꯂꯩꯔꯒ ꯋꯥꯕꯅꯤꯅ ꯀꯣ ꯑꯗꯨꯕꯨ ꯍꯌꯦꯡꯋꯥꯏ ꯑꯩ ꯌꯨꯝ ꯄꯥꯜꯂꯀꯥꯟꯗ ꯁꯦꯟ ꯋꯥꯕ ꯍꯣꯏ ꯃꯤꯑꯣꯏꯕꯅꯤꯅ ꯑꯗꯨꯝ ꯑꯋꯥꯕ ꯈꯪꯗꯦ ꯑꯊꯦꯝꯕ ꯈꯪꯗꯦ ꯑꯗꯨꯗꯤ ꯑꯗꯨꯝ ꯂꯥꯛꯀꯅꯤ ꯍꯤꯡꯉꯤꯈꯩꯗꯤꯀꯣ
ꯎꯝ
ꯑꯗꯨꯕꯨ ꯌꯥꯔꯤꯈꯩꯗꯤ ꯁꯦꯟꯁꯦ ꯋꯥꯗꯅꯤꯉꯥꯏ ꯍꯥꯏꯅ ꯍꯣꯠꯅꯕꯗꯣ ꯑꯗꯨꯅꯦ ꯑꯗ ꯑꯩꯅ ꯈꯟ ꯑꯩꯒꯤ ꯋꯥꯈꯜꯗꯗꯤ ꯍꯥꯏꯕꯗꯤ ꯑꯦꯠꯂꯤꯁ ꯎꯝ ꯑꯩꯁꯨ ꯊꯥꯗ ꯈꯤꯇꯪ ꯐꯪꯕ ꯑꯗꯨꯒ ꯑꯩꯒꯤ ꯄꯥꯔꯠꯅꯔ ꯑꯣꯏꯒꯗꯕꯁꯨ ꯃꯁꯨ ꯊꯥꯗ ꯈꯤꯇꯪ ꯐꯪꯕ ꯑꯣꯏꯔꯗꯤ ꯏꯕꯥꯅꯤ ꯄꯨꯜꯂꯒ ꯏꯕꯨꯡꯗꯣ ꯏꯕꯥꯅꯤ ꯈꯛꯇꯪ ꯅꯠꯇꯦꯗꯅ ꯆꯥꯒꯗꯕꯗꯤ ꯑꯩꯈꯣꯏꯒꯤ ꯖꯦꯅꯦꯔꯦꯁꯟ ꯍꯥꯏꯕ ꯑꯃꯁꯨ ꯂꯩ ꯑꯗꯣ ꯑꯩ ꯋꯥꯕꯒꯨꯝꯗꯅ ꯋꯥꯍꯟꯗꯅꯤꯡꯉꯥꯏ ꯌꯥꯝ ꯅꯨꯡꯉꯥꯏꯕ ꯌꯥꯝ ꯅꯨꯡꯉꯥꯏꯍꯟꯕ ꯉꯝꯗ꯭ꯔꯒꯁꯨ ꯑꯦꯠꯂꯤꯁ ꯃꯤꯒꯤ ꯃꯔꯟ ꯇꯣꯟꯗꯅ ꯍꯥꯏꯁꯤꯔꯥꯀꯣ ꯑꯗꯨꯝ ꯏꯁꯥ ꯏꯁꯥꯅ ꯇꯥꯜꯂꯒ ꯈꯔ ꯉꯝꯖꯕꯗꯣ ꯑꯗꯨꯒꯤꯗꯨꯅꯤꯗ ꯍꯧꯖꯤꯛ ꯑꯩꯗꯤ ꯁꯦꯟꯁꯨ ꯊꯣꯛꯇꯕꯅꯤꯅ ꯑꯗꯨꯒꯨꯝꯕ ꯈꯟꯅꯤꯡꯉꯥꯏꯁꯨ ꯇꯟꯕꯀꯣ ꯑꯗꯨꯒꯤꯅꯤꯅ
ꯆꯨꯝꯃꯦ ꯆꯨꯝꯃꯦ ꯑꯃ ꯑꯃꯅ ꯑꯃꯅ ꯑꯃ ꯁꯧꯒꯠꯄꯤꯅꯕ ꯍꯥꯏꯇꯥꯔꯦ
ꯎꯝ
ꯑꯗꯨꯃꯥꯏꯅ ꯍꯥꯏꯗꯤ ꯑꯃꯈꯛꯇꯅ ꯃꯌꯥꯝꯁꯦ ꯍꯥꯏꯗꯤ ꯀꯔꯝ ꯍꯥꯏꯔꯕꯗ ꯑꯩꯈꯣꯏ ꯎꯄꯨ ꯀꯩꯅꯣꯒꯤ ꯎꯄꯨ ꯍꯥꯏꯇꯥꯔꯦ ꯆꯧꯀꯤ꯭ꯔꯤ ꯃꯈꯣꯡ ꯃꯔꯤꯅꯤꯗꯅ ꯑꯗꯣ ꯃꯈꯣꯡꯗꯣ ꯑꯃꯨꯛ ꯆꯪꯉꯨꯕ ꯑꯣꯏꯇꯥꯔꯗꯤ ꯀꯩꯅꯣ ꯆꯥꯟꯅꯗꯦꯗꯅ ꯇꯨꯒꯅꯦꯕ ꯆꯧꯀ꯭ꯔꯤꯘꯣ ꯃꯈꯣꯡꯗꯣ ꯃꯈꯈꯣꯡ ꯃꯔꯤꯃꯛꯇꯣ ꯍꯥꯏꯗꯤ ꯆꯞ ꯃꯥꯟꯅꯅ ꯂꯤꯡꯕ ꯇꯥꯔꯗꯤ ꯆꯞ ꯃꯥꯟꯅꯅ ꯌꯨꯡꯉ ꯂꯩꯗꯣꯏꯅꯦꯕ
ꯑꯗꯨꯅꯦ
ꯑꯗꯨꯃꯥꯏꯅ ꯐꯩ ꯑꯗꯨꯃꯥꯏꯅ ꯈꯟꯕꯗꯣ ꯋꯥꯈꯜꯂꯣꯟꯗꯣ ꯑꯗꯣ ꯉꯁꯥꯏꯒꯤ ꯑꯩꯈꯣꯏꯁꯦ ꯃꯤꯑꯣꯏꯕ ꯍꯥꯏꯁꯦ ꯃꯥꯒꯤ ꯋꯥꯈꯜꯒꯤꯁꯨ ꯃꯈꯥ ꯄꯣꯜꯜꯂꯤꯦ ꯋꯥꯕꯖꯦ
ꯎꯝ
ꯀꯅꯥꯒꯨꯝꯕ ꯈꯔꯅ ꯃꯥꯁꯦ ꯌꯥꯝ ꯇꯣꯏꯅ ꯍꯥꯏꯕ ꯋꯥꯈꯜ ꯑꯩꯈꯣꯏꯗ ꯁꯨꯝ ꯀꯩꯅꯣꯝ ꯆꯥꯡꯌꯦꯡ ꯇꯧꯕ ꯍꯥꯏꯇꯥꯔꯦ ꯑꯩꯅ ꯈꯟꯜꯂꯤꯕ ꯋꯥꯈꯟꯗꯣ ꯑꯩꯉꯣꯟꯗ ꯑꯗꯨꯝ ꯊꯣꯛꯑꯒ ꯂꯩꯒꯅꯦꯕ ꯑꯩꯅ ꯐꯅ ꯑꯋꯥꯕ ꯑꯣꯏꯒꯦꯔꯥ ꯅꯨꯡꯉꯥꯏꯕ ꯑꯣꯏꯒꯦꯔꯥ ꯑꯩꯅ ꯅꯨꯡꯉꯥꯏꯕ ꯈꯟ ꯇꯥꯔꯗꯤ ꯅꯨꯡꯉꯥꯏꯕ ꯃꯥꯒꯤ ꯀꯩꯅꯣꯗꯣ ꯐꯣꯟꯗꯣ ꯑꯗꯨꯝ ꯂꯥꯛꯀꯅꯦꯕ ꯑꯋꯥꯕ ꯈ ꯑꯋꯥꯕꯒꯤ ꯑꯗꯨꯝ ꯂꯥꯛꯄ ꯍꯥꯏꯇꯥ ꯁꯤꯒꯤꯁꯤ ꯆꯨꯝꯕ꯭ꯔꯥ ꯍꯥꯏꯅ ꯈꯜꯂꯦꯕꯀꯣ ꯑꯩꯒꯤ ꯑꯣꯏꯕ ꯋꯥꯈꯟꯗ ꯍꯥꯏꯇꯥꯔꯦ
ꯎꯝ
ꯉꯁꯥꯏꯒꯤ ꯑꯩꯈꯣꯏꯅ ꯃꯤꯑꯣꯏꯕꯅ ꯉꯁꯥꯏꯒꯤ ꯏꯁꯣꯔꯗ ꯏꯁꯣꯔꯗꯤ ꯅꯤꯡꯗꯕ ꯅꯠꯇꯦ ꯃꯤ ꯈꯨꯗꯤꯡꯃꯛ ꯏꯁꯣꯔ ꯅꯤꯡꯉꯦꯕ ꯑꯣ ꯏꯁꯣꯔ ꯅꯤꯉꯣꯜ ꯇꯅꯕ ꯍꯥꯏꯅ ꯀꯩꯅꯣ ꯇꯧꯔꯤꯁꯦ ꯄꯔꯊꯅꯥ ꯇꯧꯔꯤꯁꯦ ꯑꯌꯥꯝꯕꯅ ꯍꯥꯏꯔꯤꯁꯦ ꯀꯃꯥꯏꯅ ꯍꯥꯏꯒꯦ ꯅꯪ
ꯍꯥꯏꯕꯗꯤ ꯀꯔꯝꯕ ꯃꯑꯣꯡꯗ ꯅꯤꯖꯕꯗꯨꯔ
ꯅꯤꯖꯕꯘꯣ ꯀꯃꯥꯏꯅ ꯅꯤꯒꯦ ꯆꯥꯎꯔꯛꯄ ꯑꯃ
ꯑꯩꯈꯣꯏꯗꯤ ꯅꯤꯖꯕꯁꯦ ꯑꯩꯈꯣꯏ ꯑꯩꯈꯣꯏꯗ ꯇꯥꯛꯄꯤ ꯇꯥꯛꯄꯤꯕꯒꯤ ꯃꯇꯨꯡ ꯏꯟꯅꯗꯤꯀꯣ ꯍꯥꯟꯅ ꯅꯤꯖꯕ ꯍꯧꯕ ꯃꯇꯝꯁꯤꯗ ꯍꯦꯛꯇ ꯏꯄꯥ ꯏꯁ ꯏꯁꯣꯔ ꯑꯁꯤ ꯄꯤꯌꯣ ꯍꯥꯏꯅ ꯅꯤꯒꯅꯨꯅ ꯍꯥꯏꯌꯦꯕꯀꯣ ꯍꯥꯏꯗꯤ ꯍꯥꯟꯅ ꯃꯤꯠ ꯎꯏꯔꯒ ꯅꯪꯒꯤ ꯗꯃꯛ ꯇꯧꯕꯤꯈꯤꯕ ꯃꯌꯥꯝ ꯅꯪꯅ ꯍꯥꯏꯖꯗ꯭ꯔꯁꯨ ꯏꯁꯣꯔꯅ ꯈꯪꯅ ꯁꯝꯅ ꯍꯥꯏꯔꯕꯗ ꯅꯪꯕꯨ ꯁꯣꯔ ꯍꯣꯟꯍꯜꯂꯤꯕ ꯍꯛꯆꯥꯡ ꯐꯍꯜꯂꯤꯕ ꯃꯌꯥꯝꯁꯤꯒꯤꯗꯃꯛ ꯀꯣ ꯍꯥꯟꯅ ꯏꯁꯣꯔꯗ ꯊꯥꯒꯠꯂꯣ ꯊꯥꯒꯠꯄꯅ ꯃꯥꯡ ꯊꯥꯎ ꯍꯥꯏꯌꯦꯕ ꯑꯩꯈꯣꯏꯒꯤꯅ ꯇꯥꯛꯄꯤꯕꯗꯤꯀꯣ ꯊꯥꯒꯠꯂꯣ ꯑꯗ ꯑꯗꯨꯒꯤ ꯃꯇꯨꯡꯗ ꯅꯪꯒꯤ ꯑꯋꯥꯠ ꯑꯄꯥꯗꯨ ꯃꯇꯨꯡꯗ ꯑꯋꯥꯠ ꯑꯄꯥ ꯑꯃꯨꯛꯀꯁꯨ ꯅꯤꯗ꯭ꯔꯤꯉꯩꯗ ꯅꯪꯒꯤ ꯂꯥꯟꯕꯗꯣ ꯂꯥꯜꯂꯦ ꯍꯥꯏꯅ ꯍꯥꯏꯖꯑꯣꯅ ꯍꯥꯏꯕ ꯍꯥꯏꯕꯗꯤ ꯑꯩꯈꯣꯏ ꯃꯤꯑꯣꯏꯕꯅꯤꯅ ꯄꯨꯡꯁꯤꯡ ꯈꯨꯗꯤꯡꯒꯤ ꯑꯗꯨꯝ ꯄꯥꯞꯇꯤ ꯑꯗꯨꯝ ꯇꯧꯋꯦꯅꯤ ꯅꯈꯣꯏꯁꯨꯀꯣ ꯃꯤꯠꯅ ꯈꯪꯗꯦ ꯋꯥꯈꯜꯅ ꯈꯪꯗꯦ ꯑꯗꯨ ꯂꯥꯜꯂꯦ ꯍꯥꯏꯖꯋꯣ ꯑꯗꯨꯒ ꯑꯗꯨ ꯑꯅꯤꯗ ꯍꯥꯏꯕ ꯂꯣꯏꯔꯗꯤ ꯅꯪꯒꯤ ꯑꯄꯥꯝꯕꯗꯨꯣ ꯅꯤꯖꯧꯅ ꯑꯗꯨꯝ ꯍꯥꯏꯌꯦꯕꯀꯣ ꯑꯩꯈꯣꯏꯒꯤ ꯑꯩꯈꯣꯏꯕꯨ ꯇꯝꯕꯤꯕꯒꯤ ꯃꯑꯣꯡꯗꯗꯤ
ꯉꯁꯥꯏꯒꯤ ꯑꯩꯈꯣꯏꯅ ꯄꯄꯥꯝꯕ ꯅꯤꯕꯗꯣ ꯀꯃꯥꯏꯅ ꯕ ꯍꯥꯏꯌꯦ ꯅꯤꯕ ꯃꯇꯝꯗ ꯀꯃꯥꯏꯅ ꯍꯥꯏꯗꯤ ꯀꯃꯥꯏ ꯑꯩ ꯁꯨꯝ ꯍꯥꯏꯗꯤ ꯈꯪꯅꯤꯡꯕ ꯍꯥꯏꯇꯥꯔꯦ
ꯑꯩꯒꯤꯗꯤꯀꯣ ꯎ ꯑꯩꯅ ꯑꯩꯅ ꯅꯤꯕ ꯃꯣꯡꯗꯤ ꯍꯣꯏ ꯑꯩꯁꯨ ꯃꯤꯅꯦ ꯅꯣꯡꯃ ꯐꯗꯣ ꯋꯥꯃꯜꯂꯗꯤ ꯏꯁꯣꯔꯐꯥꯎ ꯊꯥꯒꯠ ꯊꯥꯒꯠꯇ꯭ꯔꯤꯉꯩꯗꯒꯤ ꯏꯄꯥ ꯏꯁꯨꯣꯔ ꯑꯩ ꯌꯥꯝ ꯋꯥꯏꯑ ꯑꯁꯤ ꯀꯃꯥꯏꯅ ꯇꯧꯁꯤꯗ ꯑꯩ ꯍꯌꯦꯡ ꯑꯁꯤ ꯆꯠꯀꯅꯤ ꯑꯩ ꯆꯠꯅꯤꯡꯗꯦ ꯑꯗꯨ ꯑꯣꯏꯔꯁꯨ ꯆꯠꯇꯕ ꯌꯥꯗꯕꯅꯤꯅ ꯆꯠꯀꯅꯤ ꯑꯗꯨꯝ ꯆꯠꯄꯗ ꯑꯁꯣꯏ ꯑꯉꯥꯝ ꯂꯩ ꯇꯅꯤꯡꯉꯥꯏ ꯄꯤꯅꯕꯤꯌꯣ ꯃꯗꯨꯃ ꯍꯥꯏꯕ ꯖꯥꯠꯇꯣ ꯑꯗꯨꯒ ꯑꯗꯨꯝ ꯁꯝꯅ ꯍꯥꯏꯔꯕꯗ ꯑꯗꯨꯝ ꯑꯅꯥ ꯑꯌꯦꯛ ꯂꯥꯛꯑꯁꯨ ꯃꯤ ꯍꯥꯏꯁꯤꯗꯤ ꯃꯇꯝ ꯈꯨꯗꯤꯡꯃꯛꯇ ꯊꯃꯣꯏ ꯀꯜꯂꯒ ꯋꯥꯈꯜ ꯀꯜꯂꯒ ꯂꯩꯕꯗꯤ ꯉꯝꯗꯦꯗꯅꯀꯣ ꯅꯥꯔꯛꯄ ꯃꯇꯝꯗ ꯃꯤꯁꯦ ꯂꯣꯏ ꯁꯣꯜꯂꯛꯑꯦꯀꯣ ꯅꯥꯔꯛꯄ ꯃꯇꯝꯗ ꯏꯁꯣꯔꯕꯨ ꯍꯩꯖꯅꯤꯡꯉꯥꯏ ꯐꯥꯎꯕ ꯇꯟꯕ ꯃꯇꯥꯡ ꯌꯥꯎꯋꯦꯕ ꯁꯥꯎꯅꯤꯡꯉꯒ ꯀꯔꯤꯒꯤ ꯅꯥꯍꯟꯕ꯭ꯔꯥꯒꯨꯝꯕ ꯍꯥꯏꯔꯒꯀꯣ ꯑꯗꯨꯕꯨ ꯑꯗꯨꯝ ꯏꯊꯟ ꯠꯇꯅ ꯑꯗꯨꯝ ꯈꯟꯊꯔꯒ ꯑꯩ ꯉꯁꯤ ꯐꯥꯎꯕꯗ ꯀꯩꯝ ꯇꯧꯗꯦ ꯍꯟꯗꯛ ꯑꯁꯤꯒꯤ ꯅꯥꯕꯁꯤꯗꯤ ꯀꯔꯤꯁꯨ ꯅꯠꯇꯦꯗ ꯑꯩ ꯐꯥꯔꯛꯀꯅꯤ ꯈꯜꯂꯒ ꯑꯗꯨꯝ ꯏꯁꯣꯔ ꯑꯗꯨꯝ ꯐꯍꯟꯕꯤꯌꯣ ꯐꯍꯟꯕꯤꯔꯗꯤ ꯅꯪꯒꯤꯗꯃꯛ ꯑꯁꯤ ꯇꯧꯕ ꯉꯝꯕ ꯑꯣꯏꯖꯒꯦꯒꯨꯝꯕ ꯑꯗꯨꯃꯥꯏꯅ ꯍꯥꯏꯕꯗꯣꯀꯣ ꯏꯁꯥ ꯏꯁꯥꯅ ꯑꯗꯨꯝ ꯐꯔꯦ ꯍꯥꯏꯁꯤꯔ ꯏꯁꯥ ꯏꯁꯥꯒꯤ ꯑꯄꯥꯝꯕ ꯍꯥꯏꯕꯗꯨꯅꯤꯗ
ꯑꯩꯈꯣꯏꯅ ꯑꯃꯨꯅꯦꯕ ꯑꯗꯨꯅ ꯍꯥꯟꯅꯗꯤ ꯀꯩꯅꯣ ꯇꯧꯔꯝꯃꯦꯕ ꯑꯩꯅ ꯅꯨꯄꯥꯝꯝꯕꯒꯤꯗꯨ ꯑꯗꯨꯝ ꯕ
ꯎꯝ
ꯑꯩ ꯑꯩꯁꯤ ꯐꯪꯗ꯭ꯔꯤ ꯄꯩꯁꯥ ꯄꯥꯏꯗ꯭ꯔꯤꯨ ꯄꯩꯁꯥ ꯄꯥꯏꯍꯟꯕꯤꯌꯨ ꯍꯥꯏꯕꯒꯨꯝꯕ ꯈꯨꯅꯤꯗꯣ ꯀꯟꯁꯦꯞꯇ ꯑꯗꯨꯃꯥꯏꯅ ꯆꯠꯂꯝꯃꯦꯕ
ꯎꯝ
ꯍꯧꯖꯤꯛ ꯍꯧꯖꯤꯛ ꯍꯥꯏꯇꯥꯔꯦ ꯍꯧꯖꯤꯛ ꯀꯃꯥꯏꯅ ꯅꯤꯒꯦ ꯍꯥꯏꯕ ꯃꯇꯝꯗ ꯑꯥ ꯌꯥꯝ ꯁꯝꯅ ꯍꯥꯏꯔꯕꯗ ꯏꯁꯣꯔꯗ ꯑꯣꯏꯅ ꯃꯥꯁꯦ ꯊꯥꯒꯠꯄ ꯍꯥꯏꯇꯥꯔꯦ ꯑꯩꯕꯨ ꯍꯛꯆꯥꯡ ꯐꯅ ꯊꯝꯅꯩ ꯁꯥꯎꯅꯤꯡꯕꯒꯤꯗꯃꯛꯇꯁꯨ ꯊꯥꯒꯠꯆꯔꯤ ꯑꯩꯕꯨ ꯑꯩ ꯄꯩꯁꯥ ꯄꯥꯏꯗꯕ ꯀꯃꯥꯏ ꯍꯥꯏꯅꯤ ꯑꯥ ꯃꯅꯤ
ꯑꯣ ꯍꯥꯟꯅ ꯃꯦꯅꯤꯐꯦꯁ ꯇꯧꯕ ꯖꯥꯠꯇꯣ
ꯍꯣꯏ ꯍꯣꯏ ꯄꯣꯖꯤꯇꯤꯞꯇ ꯍꯥꯏꯇꯥꯔꯦ ꯑꯗꯨꯃꯥꯏꯅ ꯍꯥꯏꯕ ꯍꯥꯏꯇꯥꯔꯦ ꯑꯩ ꯄꯩꯁꯥ ꯄꯥꯏꯍꯟꯕꯒꯤꯗꯃꯛꯇ ꯏꯁꯣꯔꯕꯨ ꯍꯟꯅ ꯍꯟꯅ ꯊꯥꯒꯠꯆꯩ ꯍꯥꯏ ꯑꯗꯨꯃꯥꯏꯅ ꯅꯤꯕ ꯍꯥꯏꯅ ꯄꯣꯖꯤꯇꯤꯕ ꯂꯣꯝꯗ ꯍꯥꯏꯇꯥꯔꯦ ꯑꯗꯨꯃꯥꯏꯅ ꯅꯤꯕ ꯑꯗꯨꯗꯣ ꯑꯗꯨꯝ ꯐꯪꯕ꯭ꯔꯥ ꯍꯥꯏꯅꯁꯨ ꯈꯟꯖꯕ ꯑꯗꯨꯃꯥꯏꯅꯤ ꯌꯦꯕ ꯑꯗꯨꯗ ꯍꯥꯏꯗꯤ ꯃꯥꯒꯤ ꯈꯤꯇꯪ ꯁꯦꯝꯗꯣꯛꯄ ꯍꯥꯏꯇꯥꯔꯦ ꯚꯔꯤ ꯀꯅꯤꯕ ꯃꯗꯨꯅ ꯆꯥꯏ ꯑꯗꯣ ꯀꯩꯅꯣ ꯇꯧꯋꯤ ꯑ
ꯋꯥꯔꯤꯁꯨ ꯅꯨꯡꯉꯥꯏꯦꯇꯔ ꯑꯗꯣ ꯍꯧꯖꯤꯛ ꯀꯩꯅꯣꯕꯨꯗꯤ ꯃꯇꯝꯕꯨꯗꯤ ꯌꯧꯔꯦꯕꯀꯣ ꯑꯗꯣ ꯉꯥꯛꯇꯪ ꯀꯩꯅꯣ ꯇꯧꯔꯤꯁꯦ ꯊꯝꯃꯤꯖꯦ ꯑꯩ ꯑꯩꯁꯨ ꯃꯩ ꯂꯥꯛꯇꯦꯕ ꯑꯩꯈꯣꯏ ꯁꯣꯝꯗ ꯑꯗꯣ ꯇꯦꯟ ꯄꯥꯔꯁꯦꯟꯗ ꯉꯥꯏꯔꯦ ꯑꯗꯨꯒ ꯑꯇꯪ ꯂꯩꯔꯒ ꯍꯥꯏꯇꯥꯔꯦ ꯑꯃꯨꯛ ꯁꯥꯟꯅꯕ ꯌꯥꯕ ꯑꯣꯏꯕꯇꯥꯔꯗꯤ ꯑꯗꯨꯃꯥꯏꯅ ꯁꯥꯟꯅꯔꯁꯤ
ꯎꯝ ꯎꯝ ꯐꯔꯦ ꯐꯔꯦ ꯑꯗꯨꯗꯤ ꯊꯝꯃꯦ ꯑꯥ
ꯍꯣꯏ ꯍꯣꯏ ꯊꯝꯃꯦ ꯊꯝꯃꯦ